ꯇꯔꯕꯣ
ꯇꯥ ꯑꯩ ꯃꯇ꯭ꯔꯥꯜꯣꯅ ꯃꯇ꯭ꯔꯥ ꯑꯃ ꯁ ꯑꯩꯗ ꯅꯪ ꯌ ꯌꯥꯦ
ꯑꯉꯥꯡ ꯂꯥꯏꯔꯤꯛ ꯇꯥꯛꯏ ꯍꯥꯏꯔꯒ
ꯇꯔꯁꯨ ꯌꯥꯏ ꯀꯩꯅꯣ
ꯑꯉꯥꯡ ꯄꯥꯏꯈꯥꯅꯦ ꯍꯌꯦꯡ
ꯃꯤꯇ ꯃꯤꯇ ꯑꯩ ꯇꯁꯨ ꯅꯉꯣꯟꯗ ꯇꯧꯕꯇ ꯖꯤꯔꯣꯅꯦ ꯍꯥꯏꯔꯛꯄꯣ
ꯀꯅꯥ ꯇꯧꯕ ꯅꯪꯉꯣꯟꯗ ꯑꯩꯉꯣꯟꯗ
ꯎꯝ ꯇꯔꯗꯦ
ꯎꯝ ꯀꯗꯥꯏ ꯄꯥꯏꯔꯛꯇꯣꯏꯅꯤ ꯖꯦꯔꯣꯟ ꯍꯥꯏꯔꯛꯇꯥꯕ ꯑꯃꯨꯕꯗꯣ ꯄꯥꯏꯔꯝꯃꯨꯀꯣꯅ ꯊꯝꯂꯝꯝꯃꯦ ꯑꯗꯨꯗꯨꯒ ꯃꯨꯠꯊꯠ ꯂꯩꯔꯝꯃꯦ ꯆꯔꯥ ꯋꯥꯠꯂꯨꯒꯦ ꯑꯗꯨꯒ
ꯑꯣ
ꯑꯩꯅ ꯃꯤꯅꯤꯠ ꯇꯔꯥꯗꯣ ꯁꯨꯅꯕꯅ ꯄꯥꯏꯔꯝꯃꯣ ꯑꯩ ꯑꯉꯥꯡ ꯇꯨꯏꯁꯟ ꯂꯥꯛꯑꯦ ꯑꯝꯇ ꯀꯩꯅꯣ ꯇꯧꯔꯨꯒꯦ ꯋꯥꯔꯤ ꯑꯃꯇ ꯁꯥꯟꯅꯔꯨꯒꯦ ꯄꯦꯔꯦꯟꯁꯀ ꯅꯪ ꯑꯗꯨꯝ ꯄꯥꯏꯔꯝꯃꯨꯀꯣ ꯑꯣ ꯍꯥꯏ ꯊꯕ ꯆꯔꯥ ꯑꯝꯇ ꯋꯥꯜꯂꯨꯈꯤꯒꯦ
ꯆꯔꯦ ꯑꯗꯨꯅꯤ
ꯀꯣꯏꯁꯟ ꯌꯥꯝ ꯂꯨꯏꯌꯦ ꯉꯁꯤꯗꯤ
ꯀꯩ-ꯀꯩ ꯍꯪꯉꯛ ꯏꯅꯣ
ꯀ ꯀ ꯍꯥꯏꯦ ꯀ ꯀꯩꯁꯨ ꯂꯨꯕ ꯄꯣꯠꯇꯤ ꯅꯠꯇꯦꯕꯀꯣ ꯑꯗꯨ ꯑꯣꯏꯇꯥꯔꯒꯁꯨ ꯃꯍꯥꯛ ꯇꯔꯥꯅꯤꯊꯣꯏ ꯄꯤꯔꯒ ꯍꯪꯕꯁꯨ ꯑꯣꯏꯔꯦ ꯑꯗꯨꯒ ꯀꯩꯅꯣꯁꯨ ꯇꯧꯕ ꯎꯝ ꯐꯖꯅ ꯇꯥꯛꯄꯤꯈꯤꯗꯕ ꯃꯐꯝ ꯑꯣꯏꯕ ꯃꯦꯝ ꯀꯩꯅꯣꯅ ꯃꯦꯝꯅ ꯔꯤꯁꯔꯁ ꯔꯤꯁꯔꯁ ꯃꯦꯝꯔꯣꯏ
ꯎꯝ
ꯔꯤꯁꯔꯁ ꯍꯥꯏꯕꯁꯤ ꯀꯔꯤꯅꯣ ꯃꯁꯤꯒꯤ ꯃꯔꯨꯑꯣꯏꯕ ꯃꯈꯜꯁꯤꯡ ꯑꯗꯨ ꯁꯝꯅ ꯏꯌꯣꯅ ꯍꯥꯏꯔꯦ
ꯑꯥ
ꯑꯗꯣ ꯁꯤꯃ ꯐꯖꯅ ꯄꯣꯏꯟꯗꯣ ꯍꯌꯦꯡ ꯍꯥꯡꯆꯤꯠ ꯑꯦꯛꯖꯥꯝꯅꯦ ꯍꯥꯏꯔ ꯀꯥꯟꯗ ꯉꯁꯤꯗꯣ ꯅꯣꯠꯁ ꯄꯤꯕ ꯄꯥꯕ ꯅꯪꯗ꯭ꯔꯦ ꯁꯤꯃꯥ ꯔꯤꯁꯔꯁꯀꯤ ꯍꯤꯔꯝ ꯀꯔꯝꯅꯟ ꯈꯟꯒꯗꯕꯒꯦ ꯍꯥꯏꯕ ꯑꯁꯤꯒꯤ ꯃꯔꯝꯗ ꯃꯆꯥ ꯇꯥꯅ ꯏꯌꯨ ꯍꯥꯏꯔꯦ ꯁꯤꯕꯨꯗꯤ ꯑꯗꯨꯝ ꯏꯔꯝꯃꯦ ꯑꯗꯨꯒ ꯔꯤꯁꯔꯁꯀꯤ ꯗꯦꯇꯥ ꯍꯥꯏꯕꯕꯁꯤ ꯀꯔꯤꯅꯣ ꯃꯁꯤꯒꯤ ꯃꯔꯨꯑꯣꯏꯕ ꯃꯈꯜꯁꯤꯡ ꯑꯗꯨ ꯅꯩꯅꯧꯑꯣꯌꯦ
ꯎꯝ
ꯏꯔꯝꯗꯦꯁꯦ ꯚꯥꯏ
ꯍꯥꯏꯕꯗꯤ ꯈꯔ ꯈꯤꯇꯪ ꯀꯣꯏꯁꯟꯁꯦ ꯃꯅꯨꯡ ꯆꯪꯁꯤꯜꯂꯦ ꯇꯥꯇꯥ ꯍꯥꯏꯕꯁꯤꯗꯗꯤ ꯈꯤꯇꯪ
ꯑꯗꯣ ꯁꯤ ꯇꯥꯛꯁꯨ ꯇꯥꯛꯇꯦꯕ
ꯑꯣ
ꯑꯗꯒꯤ ꯑꯣꯞꯖꯦꯛ ꯑꯥ ꯑꯣꯕꯖꯥꯔꯕꯦꯁꯟ ꯃꯦꯊꯠ ꯒꯤ ꯃꯇꯦꯡꯅꯅ ꯗꯇꯥꯥ ꯈꯣꯝꯕꯒꯤ ꯊꯧꯑꯣꯡꯁꯤꯡ ꯑꯗꯨ ꯇꯥꯛꯑꯣꯏ ꯁꯤꯕꯨꯗꯤ ꯏꯔꯝꯃꯦ ꯁꯤꯗꯤ ꯐꯣꯛꯂꯣꯔꯒꯤꯗꯣ ꯃꯃꯥꯡꯗꯁꯨ ꯐꯣꯛ ꯂꯣꯔ ꯇꯝꯈ꯭ꯔꯦꯗꯅ ꯗꯗꯥꯇꯥ ꯀꯂꯦꯛꯁꯟꯒꯤꯗꯣ ꯑ ꯆꯞ ꯃꯥꯟꯅꯩꯕ ꯑꯗꯨꯝ ꯏꯔꯝꯃꯦ ꯍꯩꯔꯕꯣ ꯅꯪ ꯍꯔꯦ ꯏꯔꯣ ꯍꯩꯔꯗꯤ ꯏꯔꯣ ꯌꯦꯡꯉꯒ ꯏꯕ ꯌꯥꯗ꯭ꯔ ꯗꯝ-ꯗꯝ ꯐꯨꯊꯔꯛꯀꯅꯤ
ꯃꯥ ꯀꯌꯥꯗ
ꯃꯥꯛꯀꯤꯗꯤ ꯑꯝꯇ ꯍꯨꯟꯗꯣꯛꯑꯝꯗꯦ ꯂꯣꯏꯅ ꯇꯧꯔꯝꯃꯦ ꯑꯗꯨꯑꯣꯏꯁꯨ ꯐꯖꯅ ꯐꯪꯉꯣꯏꯗꯕꯩ ꯋꯥ ꯈꯛꯇꯅꯦ
ꯎꯝ
ꯑꯗꯒꯤ ꯄ꯭ꯂꯦꯖꯔ ꯄ꯭ꯂꯦꯖꯔ ꯇꯇꯥꯥꯚꯤ ꯃꯇꯥꯡ ꯄꯦꯁꯦꯟꯖꯝ ꯍꯥꯏꯕꯁꯦ ꯀꯩꯅꯣ ꯍꯪꯉꯛꯑꯦ ꯃꯁꯤꯒꯤ ꯃꯔꯨꯑꯣꯏꯕ ꯃꯈꯜꯁꯤꯡ ꯑꯗꯨ ꯏꯌꯣ ꯍꯥꯏ ꯏꯔꯝꯃꯦ ꯑꯗꯨꯒ ꯄꯕ꯭ꯂꯤꯀꯦꯁꯟ ꯏꯊꯤꯛꯁ ꯊꯧꯑꯣꯏꯗꯕꯗꯒꯤ ꯃꯥꯌꯣꯛꯅꯔꯛꯄ ꯌꯥꯕ ꯈꯨꯗꯣꯡꯆꯥꯥꯗꯕꯁꯤꯡ ꯑꯗꯨꯒꯤ ꯃꯔꯝꯗ ꯅꯩꯅ ꯅꯧ ꯍꯥꯏꯔꯦ ꯁꯤꯁꯨ ꯏꯔꯝꯃꯦ ꯑꯗꯨꯒ ꯄ꯭ꯔꯤ ꯐꯤꯜ ꯄ꯭ꯔꯖꯦꯟꯇꯦꯁꯟꯒꯤ ꯁꯔꯨꯛ ꯇꯉꯥꯏꯐꯗꯅ ꯄꯥꯡꯊꯣꯛꯀꯗꯧꯔꯤꯕꯗꯨ ꯀꯔꯤ ꯀꯔꯤꯅꯣ ꯑꯗꯨ
ꯎꯝ ꯀꯣꯏꯁꯟ ꯃꯉꯥꯇꯪ ꯏꯗꯧꯅꯦꯕꯀꯣ ꯀꯣꯏꯁꯟꯅꯤ ꯅꯤꯄꯥꯥꯟꯗ ꯑꯗꯨ ꯏꯔꯝꯃꯦ ꯑꯗꯨꯒ ꯇꯔꯥ ꯃꯉꯥ ꯃꯉꯥ ꯄꯤꯕ ꯀꯣꯏꯁꯟ ꯃꯔꯤ ꯃꯗꯨꯗ ꯑꯍꯨꯝ ꯏꯔꯝꯃꯦ ꯑꯃ ꯏꯔꯝꯗꯦ ꯍꯥꯏ ꯄꯣꯊꯦꯁꯤꯁ ꯍꯥꯏꯁꯦ ꯀꯩꯅꯣꯕ
ꯍꯥꯏꯄꯣꯇꯦꯁꯤꯁ ꯁꯔꯤꯗꯤ ꯑꯩꯈꯣꯏꯅ ꯑꯦꯛꯖꯝꯁꯟ ꯍꯥꯏꯕ ꯇꯥꯔꯦꯅꯤꯅ ꯍꯥꯏꯗꯤ ꯈꯨꯗꯝ ꯑꯣꯏꯅ ꯑꯩꯈꯣꯏꯅ ꯄꯤ ꯑꯩꯆ ꯗꯤꯁꯤ ꯇꯧꯗ꯭ꯔꯤꯉꯩꯒꯤ ꯑꯩꯈꯣꯏꯅ ꯋꯥꯈꯜꯂꯣꯟ ꯑꯃ ꯁꯥꯒꯠꯄ ꯍꯥꯏꯇꯥꯥꯔꯦ ꯑꯗꯨꯑꯣꯏ ꯈꯨꯗꯝ ꯑꯣꯏꯅ ꯈꯝꯕ ꯊꯣꯏꯕꯤꯗ ꯁꯤ ꯑꯣꯏꯔꯛꯄ ꯌꯥꯏ ꯅꯣꯡꯃꯅ ꯁꯤ ꯅꯨꯡ ꯁꯤ ꯀꯥꯟꯗ ꯁꯤꯕ ꯌꯥꯏ ꯍꯥꯏ ꯑꯗꯨꯑꯣꯏꯇꯔꯗꯤ ꯁꯤꯕꯁꯦ ꯁꯤ ꯃꯇꯝꯗ ꯁꯤꯔꯝꯕ ꯌꯥꯏ ꯀꯥꯏꯅ ꯑꯩꯈꯣꯏꯅ ꯋꯥꯈꯜꯅ ꯁꯥꯒꯠꯄ ꯍꯥꯏꯇꯥꯔꯦ ꯄ꯭ꯂꯥꯟ ꯄ꯭ꯔꯤꯄ꯭ꯂꯥꯟ ꯇꯧꯑꯣ ꯅꯨꯃꯤꯠꯅ ꯍꯥꯏꯄꯣꯇꯦꯁꯤꯁ ꯍꯥꯏꯕꯗꯤ ꯇꯧꯔꯕ ꯃꯇꯨꯡꯗ ꯁꯤꯝꯄꯣꯖꯤꯌꯝꯒꯤꯗꯤ ꯈꯦꯠꯅꯔꯝꯕꯗꯤ ꯑꯗꯣ ꯁꯤꯝꯄꯣꯖꯤꯌꯝꯒꯤꯗꯤ ꯑꯩ ꯈꯪꯗꯤꯌꯦ ꯑꯗꯣ ꯍꯥꯏꯄꯣꯇꯦꯁꯤꯁꯀꯤꯗꯤ ꯈꯪꯉꯦ ꯑꯗꯣ ꯍꯥꯏꯄꯣꯇꯦꯁꯤꯁ ꯁꯤꯗꯤ ꯄ꯭ꯔꯤ-ꯄ꯭ꯂꯥꯜ ꯇꯧꯕ
ꯑꯃꯨꯛ ꯐꯨꯛ ꯇꯥꯗ꯭ꯔꯦ ꯑꯗꯒꯤ ꯕꯤꯕ꯭ꯂꯤꯑꯣꯒ꯭ꯔꯥꯐꯤꯕꯨꯗꯤ ꯏꯔꯝꯃꯦ
ꯎꯝ
ꯑꯗꯗꯒꯤ ꯐꯨꯗ ꯅꯣꯠ ꯏꯔꯝꯃꯦ ꯑꯗꯨꯒ ꯔꯤꯁꯔꯁ ꯄ꯭ꯔꯣꯁꯄꯦꯛꯇꯦꯁꯇ ꯂꯤꯇ꯭ꯔꯦꯆꯔ ꯒꯤ ꯔꯤꯚꯤꯌꯨ ꯍꯥꯏꯕꯁꯤ ꯀꯔꯤꯅꯣ ꯑꯣꯏꯔꯝꯃꯦ
ꯎꯝ
ꯏꯊꯣꯛꯑꯝꯃꯦ ꯏꯕꯩꯕꯨꯗꯤ ꯂꯣꯏꯅ ꯑꯗꯨꯏꯁꯨ ꯌꯥꯝ ꯅꯨꯡꯉꯥꯏꯕ ꯀꯣꯏꯁꯟꯗꯤ ꯑꯣꯏꯗꯦ ꯃꯥꯟꯅꯗꯦ ꯑꯃꯨꯕꯣꯏꯒꯤꯗꯣ ꯀꯩꯅꯣ ꯇꯧꯕ ꯃꯣꯏ ꯉꯁꯤ ꯋꯦꯁꯇꯔꯟ ꯂꯤꯇꯔꯦꯆꯔ ꯊꯣꯛꯑꯦꯕ ꯇ꯭ꯔꯥꯟꯁꯂꯦꯁꯟ ꯏꯁ ꯈꯨꯜꯂꯨꯗꯤ ꯀꯣꯇꯦꯁꯟ ꯍꯦꯉꯦ ꯀꯣꯇꯦꯁꯟ ꯉꯥꯛꯇ ꯍꯪꯉꯦ ꯆꯎꯒ꯭ꯔꯕ ꯆ ꯆꯥꯎ ꯑꯒ꯭ꯔꯕ ꯂꯥꯏ ꯑꯃꯨꯗꯣ ꯐꯅꯗꯨꯝ ꯍꯩꯔꯝꯃꯦ ꯃꯥ ꯐꯅ ꯑꯗꯨꯝ ꯏꯔꯝꯃꯤꯌꯦ ꯑꯩꯗꯤ ꯑꯩ ꯈꯜꯂꯦ ꯑꯁ ꯑꯩ ꯈꯪꯗꯦꯅꯦ ꯃꯥ ꯏꯔꯤꯁꯦꯅ ꯀꯣꯏꯁꯟꯗꯣ ꯄꯥꯕꯗꯣ ꯑꯩ ꯑꯣꯏꯅ ꯒ꯭ꯌꯥꯟ ꯃꯝꯕꯗꯣ ꯍꯥꯏꯗꯤ ꯑꯗꯨꯒ ꯑꯩꯅ ꯄꯥꯕ ꯁ꯭ꯔꯤꯀꯥꯟꯀ ꯑꯗꯨꯒ ꯌꯥꯝ ꯐꯖꯅ ꯄꯥꯏꯁꯦ ꯁ꯭ꯔꯤꯀꯥꯟꯀ ꯀꯩꯅꯣꯒꯅꯦꯕ
ꯎꯝ ꯋꯦꯁꯇꯔꯟꯒꯤꯁꯦ ꯋꯦꯁꯇꯔꯟꯒꯤ ꯀꯩ-ꯀꯩ ꯇꯝꯃꯤꯅꯣ ꯃꯣꯏꯁꯦ ꯃ ꯃꯣꯏ ꯋꯦꯁꯇꯔꯟ ꯀꯩ-ꯀꯩ ꯇꯝꯃꯤꯅꯣ
ꯋꯦꯁꯇꯔꯟꯒꯤ ꯃꯣꯏ ꯑꯩꯈꯣꯏ ꯆꯞ ꯃꯥꯟꯅꯩꯌꯦ ꯀꯩꯅꯣ ꯇꯝꯃꯦ ꯗꯣ ꯗꯣꯜꯍꯥꯎ ꯆ ꯃ
ꯎꯝ
ꯗꯍꯥꯎꯁ ꯇꯝꯃꯦ ꯑꯦꯟꯇ ꯑꯦꯟꯇꯤꯒꯣꯅꯤ ꯇꯃꯦ ꯑꯗꯨꯗꯨꯒ ꯑꯗꯩ ꯉꯁꯥꯏꯒꯤ ꯁꯤ ꯍꯣꯏ ꯋꯦꯁꯇꯔꯟꯒꯤ ꯅꯠꯇꯦ ꯑ ꯋꯦꯁꯇꯔꯟ ꯏꯁꯇꯔꯟ ꯂꯣꯏ ꯄꯨꯟꯁꯤꯜꯂꯦ ꯀꯩꯅꯣꯒꯤꯁꯨ ꯅꯤꯇꯥꯟꯖꯂꯤ ꯇꯝꯃꯦ ꯑꯗꯒꯤ ꯀꯩꯅꯣ ꯇꯝꯃꯦ ꯀꯩꯅꯣ ꯀ ꯉꯁꯥꯏꯒꯤꯗꯣ ꯑꯣꯟꯂꯥꯏꯟ ꯑꯦꯟ ꯁꯤꯗꯨ ꯇꯝꯃꯦ ꯁꯤꯀꯥꯟ ꯇꯝꯃꯦ ꯑꯗꯒꯤ ꯑꯃꯝꯕ ꯌꯨꯛ ꯇꯝꯃꯦ
ꯎꯝ
ꯑꯗꯨꯅꯦ ꯌꯥꯝꯃꯦ ꯌꯥꯝꯅ ꯑꯗꯨꯅꯦ ꯑꯗꯣ ꯑꯗꯨꯁꯤꯡꯗꯣ ꯂꯣꯏ ꯅꯣꯕꯦꯜ ꯄꯥꯕ ꯉꯝꯕꯁꯨ ꯅꯠꯇꯦ ꯄꯛꯇꯦꯟꯈ꯭ꯔꯕ ꯃꯇꯝꯗꯨꯗ ꯑꯗꯨꯒ ꯅꯣꯕꯦꯜ ꯅꯇꯩ ꯀꯣꯇꯦꯁꯟꯅ ꯍꯪꯒꯠꯂꯛꯄꯗꯨꯗꯤ ꯐꯖꯗ ꯍꯥꯏꯕꯅꯤꯗ
ꯁꯤꯉ
ꯈꯣꯏꯗꯧ ꯊꯤꯠꯂꯦ ꯑꯩ ꯏ ꯃꯊꯥ ꯊꯤꯥ ꯁꯥꯏ ꯉꯁꯤꯒꯤꯕꯨꯗꯤ ꯄꯥꯁ ꯇꯧꯔꯛꯀꯅꯤ ꯑꯩ ꯀꯩꯁꯨ ꯆꯤꯡꯅꯗꯦꯕ ꯉꯁꯤꯒꯤꯁꯤꯕꯨꯗꯤ
ꯎꯝ
ꯑꯗꯨ ꯑꯣꯏꯇꯥꯔꯒꯁꯨ ꯐꯖꯅ ꯃꯔꯛ ꯐꯪꯕ ꯍꯥꯏꯕꯗꯨꯗꯤ ꯑꯣꯏꯔꯔꯣꯏꯕ ꯁꯤ ꯄꯨꯝꯅꯃꯛꯁꯤꯅ ꯑꯩꯈꯣꯏꯅ ꯐꯣꯀꯁ ꯇꯧꯔꯒ ꯄꯥꯔꯤꯁꯤꯅꯅꯦ ꯄ꯭ꯂꯦꯖꯔꯤꯖꯝꯒ ꯗꯇꯥ ꯀꯂꯦꯛꯁꯟꯒꯁꯦ ꯄꯥꯔꯦ ꯑꯗꯨꯒ ꯔꯤꯁꯔꯁꯁꯦ ꯔꯤꯁꯣꯔꯁ ꯂꯩꯇꯕ ꯄꯥꯕꯝꯗꯨ ꯂꯩꯇꯕ ꯔꯤꯁꯔꯁ ꯀ ꯃꯇꯥꯡꯗ ꯇꯥꯛꯄꯤꯗꯕ ꯐꯖꯅ ꯑꯗꯨꯗꯨꯒꯤꯅꯦꯕ ꯑꯩꯈꯣꯏꯅ ꯔꯤꯁꯔꯁꯀꯤ ꯃꯇꯥꯡ ꯀꯔꯤ ꯈꯪꯍꯧꯗ꯭ꯔꯤꯁꯦ ꯐꯖꯅ ꯏꯕ ꯌꯥꯕꯅꯦꯕ ꯁꯤꯕꯨ ꯔꯤꯁꯔꯁꯁꯦ ꯏꯔꯝꯃꯤꯁꯦ ꯑꯩ ꯑꯣꯖꯥꯅ ꯇꯥꯛꯄꯗꯣ ꯈꯪꯗꯦ ꯑꯩꯈꯣꯏꯅ ꯁꯨꯝ ꯏꯆꯦꯁꯤꯡ ꯀꯩꯁꯤꯡ ꯑꯩꯈꯣꯏ ꯗꯤꯁꯀꯁ ꯇꯧꯋꯤꯗꯅ ꯑꯗꯨꯝ ꯉꯥꯏꯍꯥꯛ ꯋꯥꯔꯤ ꯋꯥꯇꯥꯏ ꯇꯧꯕ ꯃꯇꯝꯗ ꯉꯥꯡꯅ ꯁꯛꯅꯈꯤꯕꯁꯤꯡ ꯑꯗꯒꯤ ꯑꯗ ꯇꯧꯕꯥꯒ ꯏꯔꯝꯃꯤꯅꯦ ꯍꯥꯏꯕ ꯎꯝ ꯍꯪꯗꯦꯗ ꯃꯣꯏ ꯇꯧꯔꯤꯁꯦ ꯐꯗꯤ ꯐꯖꯗ꯭ꯔꯒ ꯉꯥꯁꯤꯁꯦ ꯑꯗꯣ ꯂꯤꯡꯒꯨꯏꯁꯇꯤꯛ ꯃꯊꯪ
ꯑ ꯑꯣ ꯍꯥꯌꯦꯡ ꯍꯪꯆꯨꯏ ꯁꯦ
ꯂꯦꯡꯒ꯭ꯋꯦꯁꯇꯤꯛꯅꯦꯍꯥꯡꯆꯤꯠꯇꯣ ꯑꯝꯛꯇ ꯈꯜꯂ ꯌꯦꯉꯅꯦ ꯇꯤꯕꯦ ꯇꯣꯕꯔꯃꯦꯟꯦꯡ ꯐꯦꯃꯤꯂꯤ ꯒ꯭ꯔꯃꯥꯔ ꯁꯤꯂꯦꯕꯁ ꯈꯨꯠꯆꯥꯎ ꯑꯃ
ꯑꯩꯈꯣꯖꯨ ꯨꯒꯥꯔ ꯃꯥꯥꯗꯦ ꯌꯨꯅꯤꯠ ꯃꯉꯥ ꯈꯥꯏꯗꯣꯛꯑꯦ ꯁꯦ ꯀꯥꯏꯑꯦ
ꯌꯨꯅꯤꯠ ꯃꯉꯥ ꯀꯩꯅꯣ ꯁꯣꯝꯅꯤ ꯑꯩꯈꯣꯏ ꯑꯁ ꯋꯥꯏ ꯑꯩ ꯌꯥꯝ ꯀꯣꯛ ꯌꯥꯝ ꯁꯥꯏ ꯑꯩ
ꯁꯤꯇꯦꯛꯁꯄꯣ ꯍꯥꯏꯕꯣ ꯁꯤꯃꯇꯤꯀꯁ꯭
ꯁꯤꯟꯇꯦꯛꯁ ꯁꯤꯃꯥꯟꯇꯦꯛꯁ ꯐꯣꯅꯣꯂꯣꯖꯤ ꯐꯣꯅꯤꯝ ꯑꯁ
ꯐꯣꯟꯅꯤꯝ ꯑ ꯅꯣꯏ ꯐꯣꯟꯅꯤꯝ ꯃꯣꯕꯣꯂꯣꯖꯤ ꯇꯝꯕ꯭ꯔꯥ
ꯃꯣꯔꯐꯣꯂꯣꯖꯤ ꯐꯣꯅꯣꯂꯣꯖꯤ ꯍꯧꯖꯤꯛ ꯑꯃꯨꯛ ꯂꯣꯏ ꯍꯜꯂ ꯇꯝꯃꯤꯅꯦ
ꯑꯗꯨꯅ ꯃꯣꯐꯣꯂꯦꯖꯤ ꯍꯥꯏꯔꯒ ꯃꯌꯥꯝ ꯆꯥꯎꯊꯣꯛꯄꯗꯣ ꯐꯣꯅꯤꯝ ꯑꯦꯂꯣꯃꯣ ꯎꯝ
ꯃꯆꯥ ꯃꯆꯥ ꯇꯝꯗꯦꯕ ꯆꯥꯎ ꯆꯥꯎꯅ ꯇꯝꯃꯦꯕ ꯀꯣꯟꯁꯅꯦꯟ ꯀꯖꯦ
ꯑꯝ
ꯄꯥꯔꯠ ꯑꯅꯤꯒ ꯊꯣꯛꯂꯛꯑꯦ
ꯃꯣꯐꯤꯟꯔꯤꯁꯦ ꯀꯥꯏ ꯃꯣꯐꯤꯟ ꯔꯨꯇꯇꯩ ꯍꯧꯒꯠꯂꯛꯄꯅꯤ ꯑꯁ
ꯎꯝ ꯀꯩꯅꯣ ꯄꯤꯔꯛꯑꯣ ꯃꯈꯥ ꯑꯃꯨꯛ ꯄꯥꯏꯔꯁꯦ ꯑꯗꯨꯗꯤ ꯁꯤ ꯄꯤꯔꯛꯑꯣ ꯁꯖꯦꯁꯟꯗꯣ
ꯀꯩꯅꯣ ꯑꯉꯥꯡ ꯇꯥꯀꯄꯥ ꯂꯣꯏꯗꯔ꯭ꯦꯕꯣꯍꯧꯁꯨꯕ
ꯍꯣꯏꯗ꯭ꯔꯤ ꯂꯔꯦ ꯍꯩꯇ꯭ꯔꯤꯑꯦꯒꯦꯇ
ꯀꯨꯣꯏꯟꯗ꯭ꯔꯣ
ꯎꯏꯅ ꯀꯩ ꯎꯄꯥꯏꯗꯒꯤꯦ ꯍꯌꯦꯡ ꯄꯩꯈꯥꯅꯦ ꯀꯩꯝ ꯍꯩꯇꯦ ꯄꯥꯎ ꯍꯥꯏꯔꯒ ꯁꯨꯡ ꯍꯩ ꯍꯩꯇꯦ ꯅꯠꯇꯦ ꯃꯀꯣꯛꯁꯤꯗ ꯆꯪꯉꯨ ꯌꯥꯗꯦ ꯑꯩ ꯋꯥꯔꯕꯅꯦ ꯁꯤꯗ
ꯀ꯭ꯂ
ꯀꯝꯄ꯭ꯂꯦꯟꯅꯥ ꯑꯩꯩꯑꯣꯟꯗ ꯇꯧꯔꯛꯑ ꯅꯤ
ꯅꯪꯅ ꯇꯧꯒꯗꯕꯅꯤ
ꯑꯩꯅ ꯍꯥꯏꯔꯤꯅꯦ ꯃꯣꯏ ꯃꯣꯏꯁꯦ ꯀꯣ ꯃꯥꯁꯦ ꯌꯥꯝ ꯐꯥꯎꯁꯨ ꯌꯥꯗꯦ ꯀꯥꯎꯒꯟꯁꯨ ꯌꯥꯝ ꯀꯥꯎꯒꯜꯂꯦ ꯈꯣꯠꯂꯦ ꯍꯥꯏ ꯃꯣꯏ ꯄꯦꯔꯦꯟꯁꯁꯨ ꯈꯪꯗꯤ ꯈꯪꯉꯦꯕ
ꯑꯝ
ꯅꯨꯏꯁꯨ ꯈꯪꯗꯦ ꯃꯆꯥꯅꯤꯅ ꯑꯗꯨꯝ ꯀꯟꯈꯠꯄ ꯃꯁꯥꯅ ꯇꯥꯕꯅꯦ ꯀꯥꯂꯦꯟ ꯊꯥꯗ ꯄꯥꯊꯣꯛꯑꯣ ꯀꯥꯂꯦꯟ ꯊꯥꯀꯣ ꯇꯛ
ꯑ ꯃꯔꯑꯣꯅꯦ
ꯑꯉꯥꯡꯅꯤꯅ ꯈꯔ ꯍꯥꯏꯕ ꯂꯧꯕ ꯑꯣꯏꯗꯤ ꯐꯕ ꯑꯗꯒꯤ ꯑꯩ ꯑꯦꯛꯖꯥꯝ ꯃꯅꯨꯡꯁꯨ ꯑꯣꯏꯁꯜꯂꯦ ꯑꯩ ꯋꯥꯥꯏ ꯌꯥꯝ ꯆꯥꯏ ꯅꯍꯥꯟ ꯑꯩꯩ ꯂꯥꯏꯔꯤꯛ ꯄꯥꯗꯕꯁꯨ ꯃꯥ ꯑꯌꯨꯛ ꯅꯨꯡꯊꯤꯟ ꯄꯥ ꯂꯥꯏꯔꯤꯛꯇꯥꯛ ꯔꯦꯌꯦꯉꯣ ꯍꯩ ꯇ꯭ꯔꯕꯅꯤ ꯅ ꯑꯗꯨ ꯊ ꯆꯣꯡꯁꯨ ꯃꯥꯁꯦ ꯅꯍꯥꯟ ꯐꯥꯈ꯭ꯔꯕ ꯄꯣꯠꯁꯦ ꯉꯁꯤ ꯀꯥꯎꯔꯝꯃꯤꯅꯦ ꯍꯥꯏꯕ ꯇꯦꯟꯁꯟꯗꯣ ꯋꯥꯡꯉꯦ ꯑꯩꯉꯣꯟꯗꯗꯤ
ꯑꯥ
ꯁꯥꯎꯅꯤꯡꯉꯦ꯫ ꯍꯥꯏꯕ ꯑꯣꯖꯥ ꯑꯣꯏꯕꯁꯨ ꯌꯥꯝ ꯋꯥꯏꯑꯦ ꯑꯩ ꯇꯜꯂꯦ ꯑꯅꯥꯡ ꯃꯆꯥ ꯂꯥꯏꯔꯤꯛ ꯇꯥꯛꯅꯤꯡꯗꯦꯕ
ꯑꯥꯍꯟꯗꯤ ꯇꯥꯡꯕꯔꯑꯣ
ꯑꯍꯟ ꯍꯥꯏꯔꯁꯨ ꯑꯉꯥꯡ ꯍꯥꯏꯔꯁꯨ ꯍꯥꯏꯗꯤ ꯑꯉꯥꯡ ꯑꯣꯏꯇꯥꯔꯁꯨ ꯐꯣꯔ ꯐꯥꯏꯚꯀ ꯀꯥꯔꯕ ꯑꯉꯥꯡ ꯑꯃ ꯐꯩꯗꯅ
ꯎꯝ
ꯀ꯭ꯂꯥꯁ ꯋꯥꯟ ꯑꯉꯥꯡ ꯂꯥꯏꯔꯤꯛ ꯇꯥꯛꯄꯁꯤꯗꯤ ꯃꯀꯣꯛꯇꯒꯤ ꯍꯧꯔꯤꯅꯤ ꯁꯥꯖꯟꯅꯕ ꯇꯝꯕ ꯉꯥꯏꯍꯥꯛꯇꯪ ꯑꯃꯨꯛ ꯆꯦꯟꯊꯣꯛꯄ ꯌꯥꯗꯦ ꯍꯥꯏꯕ ꯃꯣꯏꯗꯗꯤ ꯂꯣꯏꯅꯃꯛꯁꯦ ꯑꯩꯒ ꯄꯥꯃꯤꯟꯅꯔꯒ ꯈꯣꯠꯃꯤꯟꯅꯔꯒ ꯂꯩꯗꯣꯏ ꯅꯤ ꯍꯦ ꯃꯪꯒꯗꯣ ꯐꯨꯔꯛꯀꯅꯤ
ꯃꯃꯤꯔ
ꯃꯪꯒꯒꯧꯅꯛ ꯈꯜꯂꯛꯏ ꯃꯤꯁꯤ ꯃꯔꯛꯁꯤꯗ ꯏꯁ ꯃꯪꯗꯀꯣ ꯂꯥꯏꯁꯦ ꯍꯔꯥꯎꯔꯝꯗꯔꯁꯨ ꯈꯔꯁꯨ ꯐꯗꯧꯕ ꯂꯥꯏ ꯍꯔꯥꯎꯔꯤꯗꯅ ꯍꯧꯖꯤꯛꯇꯣ ꯂꯥꯏ ꯍꯔꯥꯎꯕꯩ ꯃꯈꯣꯟꯁꯤꯅ ꯃꯥꯁꯦ ꯂꯥꯏꯔꯤꯛ ꯄꯥꯕ ꯌꯥꯗꯕꯤꯅꯦꯕ
ꯏꯁꯖꯦ ꯃꯊꯨꯝ ꯃꯔꯥꯡ ꯍꯧꯅꯤ
ꯃꯊꯨꯝ ꯍꯔꯥꯡ ꯍꯧꯔꯒ ꯁꯛꯇꯥꯁꯤꯒ ꯀꯔꯤꯗꯕꯨ ꯌꯦꯡꯅꯤꯡꯉꯤꯕ ꯂꯥꯏ ꯍꯔꯥꯎꯕꯅꯣ ꯈꯪꯗꯦ
ꯃꯌꯥꯁꯨ ꯆꯧꯕ ꯃꯥꯜꯂꯤ ꯑꯉꯥꯡꯗꯣ
ꯆꯧꯔꯤꯕꯅꯤ ꯃꯌꯥꯒ ꯂꯣꯏꯅ ꯑꯃ ꯇꯥꯔꯦꯖꯃꯤꯟꯐꯤꯜꯂꯝ ꯂꯩꯕꯗꯣ ꯀ ꯄꯨꯔꯥ ꯑꯗꯨꯅꯦ ꯃꯥꯅ ꯑꯣꯏꯔꯤꯁꯦ ꯍꯧꯖꯤꯛꯁꯦ ꯄꯨꯔꯥ ꯑꯗꯨ ꯑꯗ ꯑꯩꯗꯤ ꯑꯃꯤꯔ ꯈꯥꯟ ꯑꯩꯗꯤ ꯑꯃꯤꯔ ꯈꯥꯟ ꯑꯣꯏꯕ ꯁꯨꯡꯛ ꯉꯝꯖꯔꯔꯣꯏꯗꯕꯗꯣꯅ ꯑꯩꯅ ꯑꯃꯨꯛ ꯑꯃꯨꯛ ꯍꯥꯏꯔꯤ ꯅꯤ ꯃꯉꯣꯟꯗ ꯉꯃꯣꯏꯗ ꯕꯥꯏ ꯑꯩ ꯗ ꯁꯥꯎ ꯇꯦ
ꯅ ꯅꯪꯅꯤ ꯁꯔꯤꯖꯦ
ꯎ
ꯕꯗꯃꯥꯁ ꯄꯣꯛ ꯁꯤꯜꯂꯨꯗ ꯐꯔꯛ ꯄꯥꯔꯦ
ꯑꯗꯨꯗꯨꯅꯅꯦ ꯃꯄꯥꯅ ꯑꯣꯏꯔꯤꯌꯦ ꯃꯃꯥꯏꯔꯣꯜꯗꯣ ꯃꯄꯥꯅ ꯂꯧꯔꯤ ꯍꯧꯖꯤꯛꯁꯦ
ꯎꯝ
ꯃꯣꯏ ꯃꯥꯗꯤ ꯊꯕꯛꯁꯦ ꯑꯣꯐꯤꯁ ꯆꯠꯂꯦꯕ ꯃꯄꯥꯅ ꯌꯨꯝꯗ ꯂꯩꯍꯧꯋꯦꯕ ꯇꯨ ꯀꯥꯟ ꯐꯝꯃꯥꯒ ꯑꯗꯨꯒꯤ ꯃꯥꯖꯦ ꯍꯧꯕꯗꯩꯩ ꯂꯣꯏꯕꯧꯁꯦ ꯃꯄꯥꯅ ꯌꯦꯡꯖꯜꯂꯦꯕ ꯍꯦ ꯃꯪꯉ ꯂꯩ ꯑꯗꯣ ꯏꯔꯦꯖꯔꯗꯣ ꯄꯥꯏꯒꯅꯣ ꯀꯟꯁꯟꯇ꯭ꯔꯦꯁꯟꯗꯣ ꯃꯥꯡꯒꯅꯤ
ꯑꯁ ꯃꯤꯃꯤꯠ ꯇꯔꯥ ꯐꯔꯦ ꯑ ꯅꯪ ꯑꯃꯨꯛ ꯇꯧꯔꯣ ꯌꯥꯔꯦ
ꯑꯗꯨꯅ ꯉꯥꯢꯈꯣꯍꯦ ꯇꯠꯆꯈꯤꯆꯥꯅꯣ ꯃꯁꯥꯅ ꯇꯨꯌꯦꯞꯇ
ꯀꯗ ꯇꯠꯄ꯭ꯔꯥ
ꯎꯝ ꯑꯗꯨ ꯂꯩ ꯑꯗꯨ
ꯎꯝ ꯑꯣ ꯇꯁꯨ ꯑꯗꯨꯝ ꯇꯠꯂꯦꯕ
ꯎꯝ ꯑꯗꯨꯝ ꯃꯣꯏꯅ ꯍꯥꯏꯔꯀꯥꯟꯗ ꯇꯠꯆꯕꯅ ꯐꯩꯗꯅ
ꯇꯠꯇ ꯅꯪꯅ ꯅꯪ ꯅꯪꯗꯤ ꯍꯦꯛ ꯇꯠꯍꯟꯗꯕꯗꯨꯗ ꯑꯦ ꯃꯣꯏꯅ ꯍꯥꯏꯌꯦ ꯌꯥꯝꯗ꯭ꯔꯕꯥ ꯗ ꯃꯤꯅꯤꯠ ꯇꯔꯥ ꯍꯥꯏꯌꯦꯕ
ꯎꯝ ꯑꯗꯨꯗꯤ ꯌꯥꯔꯦ ꯃꯨꯠꯊꯠꯂꯣ
ꯍꯩ ꯃꯣꯏ ꯇꯠꯄ ꯉꯥꯏꯔꯤ
ꯁꯛꯁꯤꯒ ꯄꯨꯡ ꯇꯔꯦꯠ ꯇꯔꯦ
ꯑꯁ ꯄꯩꯁꯥ ꯆꯪꯕꯥ ꯃꯣꯏꯅ ꯍꯥꯏꯔꯗꯤ ꯇꯥꯗꯕꯗꯤ ꯌꯥꯗꯦ ꯄꯩꯁꯥ ꯆꯪꯕ ꯅꯪꯅ ꯍꯥꯏꯕꯗꯣ ꯇꯥꯒꯦ ꯇꯧꯕꯅꯤ ꯍꯥꯏꯗꯤ ꯅꯪꯅ ꯔꯨꯜꯗꯣ ꯈꯔ ꯍꯦꯟꯅ ꯈꯉꯝꯅꯤꯅ
ꯈꯪꯗꯦ ꯑꯗꯨꯏꯁꯨꯁꯨ ꯇꯔꯥ ꯐꯥꯔꯗꯤ ꯌꯥꯗꯤ ꯌꯥꯕꯅꯦ ꯑꯗꯨꯏꯁꯨ ꯆꯦꯆꯦꯅ ꯑꯗꯨꯝ ꯇꯔꯥ ꯐꯔꯗꯤ ꯃꯨꯊꯥꯠꯂꯣꯅ ꯍꯥꯢꯕꯅꯦꯕ
ꯃꯣꯏꯅ ꯊꯥꯕꯗꯁꯨ ꯃꯣꯏꯅ ꯊꯥꯕꯗ ꯇꯔꯥ ꯐꯥꯔꯗꯤ ꯑꯗꯨꯝ ꯊꯥꯗꯠꯂꯣꯅ ꯍꯥꯏꯌꯦ ꯑꯗ
ꯎꯝ ꯌꯥꯔꯤꯁꯦ ꯃꯨꯛꯊꯠꯂꯣꯗꯤ ꯑꯃꯨꯛ ꯇꯧꯔꯛꯑꯒꯦ
ꯍꯥꯎ
ꯎꯝ
ꯍꯣ ꯇꯔꯥꯃꯥꯊꯣꯏ ꯑꯣꯀꯦ ꯑꯣꯀꯦ ꯊꯝꯃꯦ